ꯑ
ꯀ ꯆꯥꯡ ꯄꯔꯤꯇꯔꯝ ꯗꯦꯕꯅ
ꯋꯥꯈ ꯑꯃ ꯇꯧꯔ ꯑꯣ ꯐꯝꯔꯒ ꯂꯩꯦ
ꯀ ꯋꯥꯒ ꯇꯧꯔꯅ
ꯉꯔꯥꯡ ꯃꯦꯁ ꯋꯥꯈꯛ ꯉꯔꯥꯡ ꯉꯃꯦꯁ ꯍꯥꯥ
ꯀꯦꯃ
ꯄꯨꯔꯂ ꯌꯨ ꯋꯥꯈ ꯀꯂꯒꯂꯣ
ꯀ꯭ꯔꯤꯇꯥꯥꯎ꯭ꯔꯣ ꯅꯪꯗ ꯄꯈ꯭ꯔꯕꯣ
ꯑꯥ
ꯅꯪꯒꯤ ꯄꯣꯔꯇꯨꯒꯥꯜ ꯄꯣꯛꯈ꯭ꯔꯕꯒꯤꯔ ꯀ꯭ꯔꯤꯇꯥꯕꯒꯤꯔ
ꯍꯣꯏ
ꯋꯥꯀꯥꯅ ꯌꯥꯝ ꯅꯨꯡꯉꯥꯏꯇꯕ ꯃꯥꯜꯜꯂꯤꯗ
ꯑ ꯋꯥꯔꯦ
ꯀꯥꯄ꯭ꯔꯒ ꯂꯩꯔꯣ ꯅꯪꯁꯦ
ꯍꯣꯏ ꯅꯥꯏꯟꯇꯤ ꯃꯤꯅꯤꯠꯇ ꯒꯣꯜ ꯑꯃ ꯆꯪꯉꯦꯀ ꯑꯗꯣ ꯏꯁꯄꯦꯟꯗꯀꯣ ꯑ ꯗꯨꯕꯥꯏꯔꯦ
ꯀꯄꯔꯣꯕꯅ
ꯍꯣꯏ ꯃꯤ ꯃ ꯌꯥꯎꯁꯨ ꯂꯩꯌꯦꯕ ꯑꯩꯈꯣꯏ ꯏꯃꯥꯟꯅꯕ ꯏꯃꯥꯟꯅꯕꯤ
ꯐꯖꯅ ꯀꯥꯞꯊꯣꯛꯈ꯭ꯔꯦ ꯑꯠꯇꯦ ꯂꯩꯠꯇꯦ ꯂꯩ
ꯏꯥꯏꯇꯗ ꯑꯦꯄ꯭ꯔꯥ ꯐꯜ ꯁꯄꯣ ꯃꯥꯗꯅꯦ ꯅꯪ
ꯍꯣꯏ ꯅꯪꯗꯤ
ꯑꯩꯈꯣꯏꯗꯤ ꯌꯦꯡꯗꯦꯗ
ꯀꯩ
ꯑꯩꯒꯤ ꯁꯅꯥꯕꯒꯨꯝꯕ ꯂꯩ ꯌꯦꯡꯗꯗ ꯏꯟꯁꯔꯁ ꯂꯩꯗꯗ
ꯑꯣ ꯆꯥꯛꯆꯥꯥꯔꯕꯕꯨ
ꯆꯥꯗ꯭ꯔꯤꯌꯦ
ꯈꯉꯅꯦ
ꯎꯝ ꯅꯪꯗꯤ ꯆꯥꯔꯕ
ꯆꯥꯗ꯭ꯔꯦ ꯍꯧꯔꯠꯄ ꯉꯥꯏꯔꯤ
ꯑ
ꯑꯚꯥꯏ ꯁ ꯋꯥ ꯍꯥꯏ ꯀꯥꯏꯅ
ꯕꯣꯜ ꯌꯦꯡꯕꯒꯤ ꯊꯦꯡꯅ ꯍꯪꯒꯠꯄ ꯑꯣꯏꯔꯅꯤꯅ
ꯑꯣꯏ
ꯎꯝ
ꯝ ꯂ ꯂꯩꯒꯗ ꯝꯗ ꯂ ꯏꯅꯦ
ꯑꯥ
ꯅꯪꯗꯤ
ꯑꯩꯁꯥ ꯍꯗ ꯂꯩꯒꯅꯤꯗ
ꯑꯣꯈꯟꯗꯔ ꯀꯥꯏꯗꯅꯣ
ꯑ
ꯐꯗ ꯂꯩ ꯍꯥꯏ ꯑꯥ
ꯔꯦꯍꯕ
ꯐꯣꯟꯗ ꯂꯩꯏꯕ꯭ꯔꯣ ꯀꯥꯏꯗ ꯂꯩꯒꯦ ꯅꯣꯏꯗꯤ
ꯑꯩ ꯈꯨꯟꯗ ꯅꯠꯇꯦ
ꯀꯥꯏꯗ ꯑ ꯑꯗꯔꯣ
ꯑꯗ ꯂꯩꯌꯦ ꯈꯟꯗꯒꯤ ꯑ ꯑꯗ ꯄꯥꯏꯂꯒ ꯂꯩꯩꯕ
ꯑꯁ ꯈꯟꯖꯦꯗꯤ ꯃꯩ ꯆꯗ ꯍꯥꯎꯅꯦ
ꯍꯥ
ꯑꯗꯨꯗꯤ ꯃꯩꯁ ꯂꯩꯕ
ꯁꯤꯤ ꯇꯕꯩꯔ
ꯈꯗ
ꯅꯪ ꯅꯨꯡꯉꯥꯏꯔꯝꯒꯅꯤ ꯅꯍ ꯈꯨꯟꯗ ꯂꯩꯕꯗꯤ
ꯍꯣꯏ ꯅꯨꯡꯉꯥꯏ ꯂꯧꯍꯣꯡ ꯃꯇꯝꯅꯦꯅ
ꯂꯑꯣ ꯃ ꯇꯝꯅꯤꯅ
ꯅꯨꯡꯉꯥꯏꯅ
ꯂꯒꯝꯕ ꯆꯦꯄꯔꯣꯅꯁ
ꯁꯇ꯭ꯔꯥ ꯄ꯭ꯔꯣꯅꯦ ꯀꯥꯏꯩꯅꯣ
ꯁꯔꯤ ꯀꯗꯤ ꯍꯥꯏꯩꯕ꯭ꯔꯥ ꯍꯥꯏꯩꯗꯕ꯭ꯔꯥ ꯈꯕꯦꯕ꯭ꯔꯣꯅꯦ ꯀꯥꯏꯩꯅ
ꯌꯥꯝ ꯍꯩꯕꯅꯦ ꯂꯥꯛꯑꯣ ꯅꯣꯡꯃ ꯇꯥꯛꯄꯤꯒꯦ
ꯎꯝ
ꯎꯝ ꯍ ꯀꯩꯗꯧꯔꯤꯅꯣ ꯉꯁꯤꯗꯤ ꯀꯩꯗꯧꯔꯤꯅꯣ ꯐꯝꯔꯒ ꯂꯩꯕ꯭ꯔꯣ ꯇꯨꯝꯔꯒ ꯂꯩꯕ꯭ꯔꯣ
ꯁꯤꯥꯏ ꯀꯃ ꯐꯣꯟꯗ ꯂꯥꯛꯂ ꯂꯔꯦꯗꯦ
ꯊꯕꯛ ꯃꯐꯝꯗ
ꯎꯝ
ꯑ ꯅꯅꯦ ꯀꯩꯅꯣ
ꯈꯣꯟꯖꯗ ꯉꯥꯎꯋꯦꯅ ꯇꯧꯋꯦꯍꯦ ꯀꯩꯅ
ꯀꯔꯤ ꯇꯕ꯭ꯔꯣ
ꯉꯋꯦꯅ ꯇꯧꯋꯦꯕ ꯈꯪꯗꯦ ꯀꯩꯒꯤꯅꯣ
ꯇꯥꯕꯗ ꯑꯩ ꯌꯥꯝ ꯐ꯭ꯔꯦꯁ ꯑꯣꯏꯌꯦ ꯅꯪ ꯑꯣꯖꯕꯗꯣ
ꯑꯦ
ꯍꯁꯚꯏꯅꯦ ꯀꯩꯅꯣ
ꯌꯥꯝ ꯅꯨꯡꯉꯥꯏꯖꯔꯦ ꯑꯗꯨꯗꯤ
ꯇꯪ ꯋꯥꯜꯗꯦ ꯑꯗꯨ
ꯊꯝ ꯀ ꯇ ꯃꯥꯂꯦ
ꯑꯩ ꯊꯨꯝ ꯈꯤꯇꯪ ꯌꯥꯝꯃꯦ ꯍꯥꯏꯕꯅꯦ ꯈꯤꯇꯪ
ꯀꯃꯥꯏꯅ
ꯈꯪꯗꯦ ꯏꯃꯥꯟꯅꯕꯤꯁꯤꯡꯁꯤꯗ ꯍꯥꯡꯉꯨ ꯈꯤꯇꯪ ꯌꯥꯃꯦ ꯊꯨꯝ
ꯌꯥ ꯑꯃ ꯍꯥꯏꯕꯗꯤ ꯀꯔꯤꯅꯣꯅ ꯍꯥꯏꯔꯛꯑꯣ
ꯈꯪꯗꯦ ꯍꯥꯏꯁ
ꯅꯪꯅ ꯍꯥꯏꯔꯒ ꯅꯪꯅ ꯑꯃꯨꯛꯀ ꯁꯪꯗꯕ
ꯎꯝ ꯅꯃꯥꯟꯅꯕꯤꯁꯤꯡꯒ ꯍꯪꯉꯣ
ꯑꯩꯒꯤ ꯏꯃꯥꯟꯅꯕꯤꯁꯤꯡ ꯑꯝꯇ ꯂꯩꯇꯦ
ꯃꯅꯕꯁꯤꯡ ꯈ ꯇꯔꯣ
ꯑ ꯑꯩꯒꯤꯗꯤꯃꯔꯨꯞ ꯂꯩꯇꯦ ꯑꯩꯗꯤꯃꯔꯨꯞꯨꯞ ꯇꯤꯟꯅꯗꯦ
ꯂꯩꯩꯒ
ꯕꯥꯅꯤꯟꯅꯔꯁꯦ
ꯍꯥ
ꯄꯩꯁꯗꯗ ꯑꯝ
ꯋꯥꯔꯤꯁꯤ ꯅꯥꯔꯒ ꯃꯥꯅ ꯑꯃꯨꯛꯀ ꯀꯔꯤꯁꯦ ꯍꯥꯏꯔꯤꯗ ꯀꯩꯅꯣ
ꯀꯩꯀꯩ ꯊꯕꯛ ꯇꯧꯔꯤꯒꯦ ꯅꯣꯏꯗꯤ ꯅꯪꯗꯤ
ꯁꯥꯏꯅꯤꯡ ꯂꯩꯦꯗ ꯑꯩꯁꯨ
ꯀꯩꯅꯤ
ꯎꯝ
ꯑꯥ
ꯁꯨꯝ ꯍꯥꯏꯅꯤꯡꯗꯕ
ꯏꯁ ꯅꯪꯁꯤ ꯇꯟ ꯌꯥꯎꯋꯦꯗ ꯑꯥ
ꯊꯃꯤ ꯌꯥꯝꯃꯟꯕ꯭ꯔꯣꯕꯥ
ꯍꯣꯏ
ꯎꯝ
ꯅꯪ ꯊꯕꯛ ꯁꯨꯔ ꯅꯪ ꯁꯦꯂꯥꯔꯤ ꯐꯪꯕ ꯃꯇꯝꯗ
ꯇꯅꯤꯡꯗꯦ ꯌꯥꯔꯅ ꯊꯥꯎꯕꯗ ꯉꯥꯏꯔꯤ ꯊꯥ ꯃꯁꯨꯨꯗꯦ
ꯑ ꯐꯪꯉ꯭ꯔꯦ ꯑꯩꯉꯣꯟꯗ ꯄ ꯇꯧꯔꯛꯒ ꯈꯣꯅ ꯑꯩꯈꯁꯦꯕꯅꯤ ꯗꯦꯠ ꯆꯁꯦ ꯀꯥꯏꯅ ꯗꯦꯆꯁꯦ ꯀꯣ ꯅꯪ ꯁꯤꯂꯔꯤ ꯐꯪꯉꯕ ꯃꯇꯝꯗ
ꯌꯥꯏ ꯌꯥꯏ ꯄꯨꯕꯤꯒꯦ ꯑꯩꯅ ꯄꯨꯕꯤꯒꯦ
ꯀꯨꯏꯅ ꯂꯥꯛꯑꯣ ꯑꯩ ꯏꯊꯟꯇ ꯂꯥꯛꯑꯒꯦ
ꯎꯝ
ꯅꯪ ꯏꯀꯥꯏ ꯏꯀꯥꯏꯅ ꯑꯩꯉꯣꯟꯗ ꯌꯦꯡꯉꯄ ꯃꯤꯅꯣ ꯑ ꯎ
ꯑꯗꯝ ꯅꯈꯣꯏꯔꯣꯝꯗꯗꯤ ꯏꯔꯥꯡꯒꯨꯝꯕ ꯀꯔꯤꯁꯨ ꯇꯧꯗꯦ
ꯍꯣꯏ ꯇꯧꯗꯦ
ꯑꯣ ꯐꯥꯏꯅ
ꯅꯣꯏꯗꯗꯤ ꯅꯣꯏ ꯈꯣꯟꯗꯗꯤ
ꯑꯩꯈꯣꯏꯗꯗꯤ ꯑꯁ ꯏꯔꯥꯡ ꯆꯥꯟꯅꯗꯗꯅ ꯑꯩꯈꯣꯏꯔꯣꯝꯗꯗꯤ
ꯀꯗꯂꯦ
ꯎꯝ ꯏꯔꯥꯡ ꯆꯟꯅꯕꯒꯤ ꯅꯨꯄꯥꯁꯤꯡꯅ ꯁꯦꯟꯅꯕꯗ ꯁꯦꯟꯅꯕꯗ
ꯍꯥꯎ ꯀ ꯌꯟ ꯇꯧꯏ ꯀ
ꯍꯥ
ꯏꯕ
ꯎꯝ ꯑꯣꯏꯣꯏꯗꯁ ꯌꯦꯃꯟ ꯀꯥꯟꯗꯅꯤꯅ ꯑ
ꯎꯝ ꯀꯔꯤ ꯊꯕꯛ ꯁꯨꯔꯤꯒꯦ ꯍꯥꯏꯔꯁꯨ ꯍꯥꯏꯕꯤꯗꯦ ꯀꯩꯅꯣ ꯁꯤ ꯅꯨꯄꯤꯁꯨ
ꯀꯔꯤꯔ ꯋꯥꯅꯉꯁꯨꯅꯣ
ꯉ ꯈꯪꯗ ꯀꯥꯏꯅ
ꯎꯝ ꯈꯔ ꯉꯥꯎꯕꯅꯦ ꯁꯤ ꯏꯂ ꯍ ꯆꯀꯤꯦꯔꯣ ꯑꯃꯛ ꯀ ꯅꯠꯇ꯭ꯔꯒ ꯏ ꯑꯗꯨꯝ ꯂꯩꯔꯒꯦꯔ
ꯌꯨꯝꯗ ꯂꯩ ꯇꯦꯟꯁꯟ ꯌꯥꯝ ꯂꯩ
ꯑꯦꯁ ꯅꯣꯏꯒꯤ ꯅꯪꯒꯤ ꯅꯪꯅ ꯀꯩꯅꯣ ꯁꯞꯄꯣꯔꯠ ꯇꯧꯕꯗꯣ ꯀꯥꯗꯕꯒꯤ ꯦꯁꯟ ꯂꯩꯕ꯭ꯔꯕ
ꯅꯅꯥꯠꯇ ꯑꯗꯨꯣꯒꯤ ꯅꯠꯇ ꯃꯤ ꯑꯃꯒꯤ ꯈꯟꯕꯗ ꯌꯥꯝ ꯋꯥꯏ ꯃ ꯑ
ꯀꯅꯥꯒꯤꯦ ꯈꯟꯕꯗ
ꯄꯝꯕꯗꯣ ꯈꯝꯗ꯭ꯔꯣ
ꯀꯔꯝꯕꯅꯣ ꯑꯣꯍꯣꯏ ꯈꯥꯉꯦ ꯈꯥꯉꯦ ꯑ
ꯃꯥꯗ ꯃꯥꯗ ꯈꯜꯂꯒ ꯑꯩ ꯋꯥꯔꯦ
ꯑꯁ ꯂꯣꯏꯔꯦ ꯅꯪ ꯃꯈꯣꯏꯅ ꯅꯪꯉꯣꯟꯗ ꯁꯨꯝ ꯈꯪꯕꯤꯔꯣꯏꯗꯧꯕ ꯗꯣꯛꯇꯔꯒꯤ ꯇꯧꯅꯤꯡꯉꯦꯔꯣ
ꯍ ꯑꯗꯨ ꯑꯣꯏꯁꯨ ꯑꯩꯗꯤ ꯑꯣ ꯁꯥꯥꯎ ꯍꯣꯗ ꯀꯩ ꯍꯥꯏꯗꯣꯏꯅꯣ ꯃꯥꯒꯤ ꯐꯦꯟꯁ ꯇꯧꯔꯒ ꯂꯥꯛꯄꯅꯦꯕ
ꯎꯝ
ꯑꯗꯨ ꯑꯩꯗꯤ ꯌꯥꯝ ꯄꯥꯥꯝꯃꯦ
ꯑꯣ
ꯄꯨꯟꯁꯤꯗ ꯊꯦꯡꯅꯔꯗꯤꯀꯣ ꯌꯥꯝ ꯅꯨꯡꯉꯥꯏꯗꯣꯏꯅꯦ
ꯑꯦꯋꯔꯦ ꯅꯪꯉꯁꯤ ꯌꯦ
ꯍꯣꯏ ꯀꯥꯎꯇ꯭ꯔꯤꯗ ꯂꯥꯛꯑꯗꯤ ꯆꯠꯇꯣꯏꯅꯤ ꯑꯩꯗꯤ ꯉꯔ ꯑꯣ ꯀꯥꯏꯗꯅꯣ ꯍꯥꯏꯗ꯭ꯔꯕꯥꯗ ꯊꯣꯛꯛꯀꯦ ꯍꯥꯏꯅ ꯊꯣꯁ ꯊꯧꯂꯛ ꯄ ꯃꯥꯗ
ꯑꯥ
ꯊꯣꯛꯂꯛꯀꯦ ꯍꯥꯏꯔꯦ ꯎ
ꯑꯠꯆꯥ ꯍꯧꯖꯤꯛꯇꯣ ꯃꯈꯣꯏ ꯃꯈꯣꯏꯗꯣ ꯁꯥꯟꯅꯔꯔꯣꯏ ꯃꯈꯣꯏ ꯄꯣꯛꯈ꯭ꯔꯕꯣ
ꯍꯣꯏ
ꯑꯣ ꯑꯗꯨꯗꯤ ꯍꯧꯖꯤꯛꯁꯤ ꯀꯔꯤ ꯀꯔꯤ ꯀꯩꯅꯣ ꯀꯔꯝ ꯀꯔꯝꯕ ꯂꯩꯔꯤꯒꯦ
ꯕꯜꯖꯤꯌꯝ ꯏꯁꯄꯦꯟ ꯐ꯭ꯔꯥꯟꯁ ꯏꯪꯂꯦꯟ ꯑꯥꯔꯖꯦꯟꯇꯤꯅꯥ ꯀꯩ ꯀꯩꯅꯣ ꯏꯔꯤꯦ
ꯅꯪꯒꯤ ꯃꯣꯠꯇꯒ ꯀꯅꯥ ꯀꯥꯏꯒꯗꯧꯕ ꯃꯥꯟꯕ꯭ꯔꯥ
ꯐ꯭ꯔꯥꯟꯁ
ꯎꯝ
ꯐ꯭ꯔꯥꯟꯁꯒ ꯑꯥꯔꯖꯦꯟꯇꯤꯅꯥ
ꯑꯥ
ꯗꯅ ꯍꯖꯔꯗꯤ ꯐ꯭ꯔꯥꯟꯁ ꯀ ꯣꯜꯖꯤꯌꯝ ꯀ ꯔ ꯈꯥꯟꯅꯤ
ꯍꯧꯖꯤꯛꯁꯤ ꯒꯣꯜꯁꯦ ꯀꯅꯥꯅ ꯏꯌꯥ ꯌꯥꯕ ꯍꯧꯖꯤꯛꯁꯤ ꯒꯣꯜꯁꯦ ꯀꯅꯥꯅ ꯈꯈꯣꯏꯗꯒꯤ ꯌꯥꯝ꯭ꯔꯣꯕ
ꯈꯪ ꯂꯩꯗ
ꯌꯦꯡꯒ ꯈꯪꯗꯕ
ꯎ ꯑꯩꯗꯤ ꯑꯇꯣꯞꯄ ꯃꯦꯠꯆ ꯌꯦꯡꯗꯦ ꯑꯩꯗꯤ ꯄꯣꯔꯇꯨꯒꯥꯜꯒꯤ ꯈꯛꯛꯇ ꯌꯦꯡꯉ
ꯁ꯭ꯂꯣꯋꯔꯦ ꯅ ꯆ
ꯃꯔꯛ ꯃꯔꯛꯇꯗꯤ ꯌꯦꯡꯉꯦ ꯁꯪꯗꯕꯒꯤꯀꯣ
ꯎꯝ
ꯂꯧ ꯁꯕꯅꯤꯅ ꯀ ꯀꯩ ꯎꯄꯥꯏ ꯂꯩ
ꯎꯝ
ꯑꯣ ꯑ ꯀꯄꯅ ꯀꯄꯅ ꯄꯔ ꯂꯩ ꯇꯥꯔ ꯀ ꯇꯥꯔꯕ ꯑꯌꯦ ꯎꯝ ꯇꯥꯗ꯭ꯔꯚꯨ
ꯇꯗꯕ꯭ꯔꯣ
ꯇꯥꯔꯦ ꯇꯥꯔꯦ ꯇꯥꯔꯦ
ꯀꯔꯤꯌꯥꯕꯅ ꯍꯥꯏꯗ
ꯑꯥ
ꯀꯩꯍꯥꯏꯕꯅꯣꯕ
ꯄꯦꯜꯂꯦ ꯍꯥꯏꯕꯅꯤꯗ
ꯑꯥ
ꯄꯣꯂꯤꯀꯦꯜ ꯐꯦꯟꯁ ꯊꯣꯛꯧꯑꯦ ꯑꯩꯗꯤ
ꯎꯝ
ꯃꯥꯁ ꯉꯅꯥꯠꯇ꯭ꯔꯗꯤ ꯍꯣꯏ ꯑꯗꯨꯃꯥꯏꯅ ꯅꯠꯇꯦ ꯕ꯭ꯔꯣꯅꯤꯗꯣꯁ ꯅꯠꯇ꯭ꯔꯗꯤ ꯎꯝ ꯇꯣꯛꯑꯦ ꯄꯣꯔꯒ ꯐꯦꯟꯁ ꯊꯣꯛꯧꯏ
ꯂꯩꯌꯦ
ꯑꯁꯦꯡꯕ ꯇꯣꯛꯑꯦ ꯐ꯭ꯔꯥꯟꯁ ꯑꯃꯨ